ꯇꯥꯔꯕ‌ꯣ
ꯇꯥꯔ‌ꯦ ꯇꯥꯔ‌ꯦ
ꯎꯝ ꯑꯩꯗ‌ꯣ ꯀ‌ꯣꯜ ꯃꯔꯤ ꯅꯠꯇ‌ꯦ ꯑꯍꯨꯝꯃꯨꯛ ꯃꯥꯡꯉꯦꯕꯀꯣ ꯑꯗꯨꯒ ꯑꯃꯨꯛ ꯇꯥꯛꯁ ꯑꯃꯃꯨꯛ ꯂꯥꯛꯑꯀꯥꯟꯗꯕꯨ ꯔꯤꯐ꯭ꯔꯦꯁ ꯇꯧꯊꯣꯛꯀꯥꯟꯅꯤ ꯌꯥꯅꯤ
ꯑ
ꯁꯤ ꯁꯤꯛꯁꯇꯤꯟ ꯁꯨꯗꯣꯏꯔꯤꯕ ꯒꯣꯜ ꯃꯔꯤ ꯃꯤꯃꯥꯡ ꯒꯔꯝ ꯀꯩ ꯀꯥꯟꯅꯗ‌ꯣꯏꯅ‌ꯣ ꯈꯪꯗ‌ꯦ
ꯑꯗꯨꯝ ꯆꯪꯕꯨꯗꯤ ꯆꯪꯉꯦ ꯃꯉꯥ ꯇꯔꯨꯛꯅꯦ ꯑꯩ ꯃꯥꯡꯉꯤ ꯑꯗꯨꯁꯨ ꯇꯥꯗꯗꯕꯒꯤ ꯑꯗꯨꯒ ꯄꯥꯏꯔꯒ ꯀꯩꯝ ꯃꯤ ꯇꯥꯟꯅꯗꯕꯤꯗꯣ
ꯎꯝ ꯗꯔ ꯀꯥꯝ ꯀ‌ꯣꯏ ꯆꯠꯂ‌ꯣꯏꯗꯔ‌ꯣ
ꯆꯠꯂꯣꯏꯗ ꯁꯨꯡꯆꯠ ꯆꯠꯂꯥꯛꯇꯦ ꯑꯩꯗꯤ ꯀꯥꯡ ꯀꯣꯏꯕ ꯁꯨꯡꯐꯪ ꯐꯪꯗꯦꯕ
ꯀꯃꯥꯏꯅ ꯇꯧꯕꯅꯣ ꯍꯥꯏꯗꯤ ꯑꯩꯅ ꯑꯃ ꯂꯩꯗꯅ ꯀ‌ꯦꯔ ꯈꯣꯠꯂꯒ ꯆꯠꯄꯗꯣ
ꯎꯝ ꯆꯠꯇꯔ ꯆꯠꯇ꯭ꯔ‌ꯦ ꯊꯣꯛꯑꯣꯏꯗ ꯑꯩꯈꯣꯏ ꯁ꯭ꯋꯥꯏꯗ ꯀꯥꯡꯒꯤ ꯆꯤꯡꯗꯤꯌꯦ
ꯎꯝ ꯈ‌ꯣꯏꯒ ꯆꯞ ꯃꯥꯟꯅꯩ ꯑꯗꯣ ꯑꯩꯅ ꯈꯜꯂꯁꯦ ꯑꯩꯁꯦ ꯑꯗꯨ ꯅꯨꯃꯤꯠꯁꯦ ꯏꯃꯥꯟꯅꯕꯤ ꯕꯥꯔꯗꯦ ꯂꯩꯕꯀꯣ
ꯑ
ꯁꯤꯔ ꯃꯥꯗꯤ ꯂꯥꯛꯑꯣꯗꯤ ꯍꯥꯟꯅꯗꯣ ꯑꯩꯈꯣꯏ ꯄꯨꯒꯤ ꯎꯁꯣꯞꯀꯤ ꯀꯠꯀꯟꯕꯅꯦꯕ
ꯎꯝ
ꯀꯥꯡ ꯑꯗꯨꯝ ꯌꯨꯝꯕꯨ ꯆꯠꯀꯅꯤꯕꯨ ꯈꯪꯗ‌ꯦ ꯀꯔꯝꯕ ꯆꯠꯁꯤꯒ‌ꯦꯅ ꯈꯜꯂꯤꯅꯤ
ꯆꯠꯂꯨꯁ‌ꯣ ꯀꯩꯅ‌ꯣ
ꯍꯥꯏꯗꯤ ꯑꯃꯨꯛ ꯍꯧꯖꯤꯛꯀꯤ ꯈꯣꯏ ꯄꯨꯨꯒꯤ ꯎꯁꯣꯞꯇꯣ ꯌꯥꯎ ꯇꯥꯔꯗꯤ ꯑꯩꯈꯣꯏ ꯆꯦꯕꯨ ꯀꯣꯏ ꯆꯠ ꯑꯩꯈꯣꯏꯆꯦ ꯍ‌ꯣꯏ ꯀꯣꯏ ꯆꯠꯅꯤ ꯍꯥꯏꯕꯅꯦꯕ
ꯎꯝ
ꯑꯗꯨ ꯆꯠꯄꯗ ꯑꯃꯨꯛ ꯌꯥꯎ ꯐꯪꯗꯣꯏꯕ ꯑꯗꯨꯒ ꯑꯩꯈꯣꯏ ꯄꯨꯒꯤꯗꯨꯗꯤ ꯍꯣꯏ ꯀꯨꯝꯃꯣꯟꯒꯤ ꯏꯄꯨꯒꯤꯗꯤ ꯑꯣꯏꯅꯤꯕꯨ ꯑꯗꯨꯝ ꯆꯍꯤ ꯆꯍꯤꯒꯤ ꯑꯗꯨꯝ ꯌꯥꯎꯔ ꯂꯥꯛꯑꯝꯅꯤꯅꯀꯣ
ꯎꯝ
ꯑꯗꯣ ꯑꯃꯨꯛ ꯑꯗꯣ ꯏꯃꯥꯟꯅꯕꯤꯒꯤꯗꯨ ꯑꯃꯨꯛ ꯆꯠꯇꯥꯥꯔꯗꯤ ꯑꯩꯁꯦ ꯑꯃꯨꯛ ꯂꯣꯏ ꯀꯦꯟꯁꯦꯜ ꯆꯠꯇꯣꯏꯅꯦꯕꯗꯣ ꯈꯪꯗꯦ ꯑꯗꯣꯈꯣꯏ ꯄꯨꯒꯤꯁꯤꯅ ꯑꯃꯨꯛ ꯅꯨꯡꯉꯥꯏꯔꯒꯦ ꯇꯧ ꯀꯣ ꯌꯨꯝꯒꯤꯅꯤꯅ ꯕꯔꯠ꯭ ꯗꯦꯗꯨꯗꯤ ꯑꯃꯨꯛ ꯂꯥꯛꯀꯅꯤ꯫
ꯎꯝ ꯆꯨꯝꯃꯦ- ꯆꯨꯨꯝꯃꯦ ꯫
ꯑ ꯈꯡꯗꯦꯗꯥ꯫
ꯍꯤꯗꯥꯛ ꯆꯥꯗ꯭ꯔꯣ ꯅꯪ?
ꯍꯤꯗꯥꯛꯁꯦ ꯆꯥꯏ ꯑꯗꯣ ꯑꯩ ꯑꯃꯨꯛ ꯌꯨꯝꯗ ꯆꯥꯔꯛꯄꯗꯨꯗꯤ ꯃꯣꯏ ꯀꯥꯎꯊꯣꯛꯇꯅ ꯉꯁꯥꯏ ꯊꯝꯃꯝꯃꯦ ꯑꯗꯣ ꯑꯩ ꯍꯥꯟꯅ ꯑꯃꯨꯛ ꯆꯥꯕ ꯑꯗꯨꯝ ꯁꯤ ꯂꯩꯍꯧꯕꯗꯣ ꯑꯩꯒꯤ
ꯎꯝ꯫
ꯆꯥꯕꯅꯦ ꯑꯩꯁꯦ ꯉꯁꯥꯏ ꯍꯦꯟꯖꯤꯜꯂꯛꯏꯅꯦ ꯉꯁ ꯉꯁꯥꯏꯒꯤ ꯄꯣꯠ ꯀꯩꯝ ꯇꯧꯔꯝꯗꯕꯅꯤ꯫
ꯈꯣꯟ ꯒꯗꯣ ꯐꯖꯥ ꯑꯣꯜ ꯂꯦꯕꯥ꯫
ꯎꯝ ꯅꯪ ꯑꯥ ꯅꯪ ꯅꯣꯏ ꯕꯣꯛ ꯍꯣꯌꯗꯒꯥ ꯂꯥꯛꯇ꯭ꯔꯣ ꯍꯟꯗꯛꯇꯛꯇꯤ?
ꯂꯥꯛꯇ꯭ꯔꯦꯗ꯫
ꯑꯗ ꯃꯥꯃꯣꯏ ꯅꯨꯄꯤꯗꯣ ꯀꯥꯏꯗꯩꯅꯣ ꯍꯣꯡꯗꯣꯏꯗꯣ?
ꯄꯣꯔꯣꯝꯄꯥꯠ꯫
ꯑꯁ ꯅꯪꯁꯨ ꯌꯥꯎꯔꯗꯤ ꯅꯨꯡꯉꯥꯏꯇꯧꯅꯤꯅꯦꯦꯅꯣꯏ ꯀꯩ ꯑꯣꯏꯔꯤꯁꯤꯅꯦ ꯕꯣꯏ꯫
ꯎꯝ ꯑꯩꯅ ꯃꯣꯏꯗ ꯍꯧꯖꯤꯛ ꯌꯨꯝ ꯀꯩꯀꯩ ꯁꯦꯝꯕꯩ ꯀꯟꯅ ꯆꯤꯜꯂꯤ ꯌꯨꯝ ꯁꯦꯝꯖꯤꯟꯕ ꯈꯣꯆꯤꯟꯕ ꯇꯧꯋꯦ꯫ ꯗꯦꯠ ꯇ꯭ꯋꯦꯟꯇꯤ ꯁꯤꯛꯁ ꯇꯅꯦꯕ ꯂꯨꯍꯣꯡꯕ꯫
ꯇꯝꯁꯦ ꯗꯥꯎꯗꯤ ꯌꯥꯗꯕ
ꯍꯣꯏ ꯌꯥꯎꯗꯦ ꯑꯗꯨꯁꯨ ꯍꯣꯁꯇꯦꯜ ꯂꯩ꯫ ꯊꯣꯂꯛꯄ ꯅꯨꯃꯤꯠꯇꯨ ꯂꯨꯍꯣꯡꯕ ꯑꯣꯏꯔꯤ ꯊꯦꯡꯉꯃꯤꯅ ꯑꯗꯨꯝ ꯆꯠꯇ꯭ꯔꯦ꯫
ꯑꯩ ꯈꯪꯗ ꯇ꯭ꯋꯦꯟꯇꯤ ꯁꯤꯛꯁꯇ ꯑꯗꯨꯝ ꯍꯜꯂꯛꯇꯧꯗꯤ ꯃꯥꯜꯂꯤꯗ꯫ ꯑꯗꯨꯏꯗꯨꯅ ꯑꯗꯨꯝ ꯌꯨꯝꯗ ꯑꯗꯨꯝ ꯆꯠꯁꯤ ꯌꯥꯏꯔꯅꯦꯀꯣ꯫ ꯇꯋꯦꯟ ꯇꯤꯁꯤꯛꯁ ꯇꯥ ꯍꯥꯂꯛ
ꯑꯗꯣ ꯌꯨꯝ ꯆꯠꯄ ꯍꯥꯏꯁꯦ ꯎꯝ ꯊꯦꯡꯉꯗꯤ ꯑꯟꯗ꯭ꯔꯣꯔꯣꯝꯒꯤꯗꯤ ꯒꯥꯔꯤ ꯍꯦꯛꯇ ꯂꯩꯇꯦ ꯍꯥꯏꯕꯅꯦꯕ꯫
ꯑꯗꯣ ꯅꯪ ꯀꯩꯗꯕꯗꯤ ꯑꯩꯒ ꯆꯃꯤꯅ ꯆꯠꯃꯤꯟꯅꯒꯦ ꯍꯥꯏꯗꯤ ꯅꯪꯅ ꯅꯣꯏꯕꯨ ꯀꯣꯏꯗ ꯀꯨꯝꯗꯣꯏꯇꯥꯥꯔꯗꯤꯀꯣ
ꯌꯥꯏ ꯑꯗꯨꯕꯨꯗꯤ ꯑꯩꯈꯣꯏ ꯃꯥꯗ ꯐꯤꯔꯣꯝ ꯄꯨꯔꯛꯑꯝꯃꯨ ꯍꯥꯏꯔꯒ
ꯑ ꯑꯁ ꯕꯦꯕꯨꯂꯥꯗꯤ ꯆꯨꯗꯤ ꯆꯨꯔꯅꯤꯍꯦ
ꯅꯠꯇ꯭ꯔꯒ ꯄꯣꯠ ꯆꯩꯩꯈꯩꯗꯣ ꯄꯣꯠ ꯆꯩꯩꯈꯩꯗꯣ ꯍꯣꯁ ꯍꯣꯇꯦꯜꯗ ꯊꯧꯑꯝꯃꯒ
ꯑꯗꯨꯝ ꯍꯥꯏꯗꯒꯤꯕ
ꯎꯝ꯫
ꯕꯦꯒ ꯑꯃꯥ ꯌꯟꯖꯤꯜꯂꯥ ꯍꯥꯏꯗꯤ
ꯍꯣꯏ ꯃꯔꯨ ꯑꯣꯏꯕ ꯈꯔ ꯄꯨꯕ꯭ꯔꯒ ꯑꯥ ꯏꯁꯀꯤꯟ ꯀꯦꯌꯔ ꯀꯩ ꯀꯩ ꯈ ꯄꯨꯔꯥ
ꯑꯁ ꯑꯩꯗꯤ ꯅꯣꯡꯉꯥꯜꯂꯒ ꯑꯩ ꯑꯩ ꯌꯨꯝ ꯆꯠꯈ꯭ꯔꯗꯩ ꯅꯣꯡꯉꯥꯜꯂꯒ ꯀ꯭ꯂꯥꯁ ꯇꯧꯔꯗꯤ ꯑꯩ ꯂꯥꯛꯑꯔꯣꯏ ꯑꯩ ꯌꯥꯝ ꯄꯦꯟꯗ꯭ꯔꯦ
ꯁꯤ ꯑꯗꯨ ꯀꯦꯝ ꯆꯠꯂꯨꯕꯅꯅꯦ ꯀꯩꯁꯨꯝꯗꯤ ꯇꯧꯔꯛꯇꯣꯏ ꯃꯥꯟꯗꯦ ꯍꯥꯏꯗꯤ ꯄꯣꯠ ꯊꯥꯔꯣ ꯈꯣꯠꯂꯣ ꯑꯗꯨꯃꯥꯏꯅꯔ ꯑꯗꯨꯃꯥꯏꯅ
ꯍꯣꯏ ꯑꯝ ꯆꯦꯗꯤ ꯁꯤꯗꯤ ꯀꯩꯁꯨꯁꯨ ꯋꯥꯗꯦ ꯍꯥꯏꯇꯥ ꯑꯗꯨ ꯑ ꯑꯣꯏꯅ ꯈꯜꯁꯦ ꯁꯥꯏꯅꯤꯛꯇ ꯇꯧꯕꯅꯤꯅ ꯃꯣꯏ ꯁꯥꯏꯅꯗꯤ ꯈꯔ ꯀꯟꯖꯩꯗꯅ ꯂꯈꯤ ꯇꯗꯤ ꯁꯤꯒꯤ ꯋꯥ ꯑꯗꯣ ꯑꯩꯅ ꯌꯥꯝ ꯇꯟꯜꯂꯤꯁꯦ ꯑꯥ ꯍꯨꯃꯥꯡ ꯂ ꯅꯝꯕ ꯀꯥꯡꯕꯨꯒꯨꯝ ꯌꯥꯎꯔꯤꯁꯦ ꯁꯤꯗꯤ ꯑꯗꯒꯤ ꯏꯔꯨꯖꯕꯒ ꯇꯣꯂꯦꯠ ꯆꯪꯕꯒ ꯑꯩꯁ ꯃꯊꯥ ꯁꯥꯏꯁꯦ ꯑꯇꯩꯗꯤ ꯑꯩꯣꯏ ꯇꯧ ꯑꯃꯅꯦꯕꯀꯣ ꯑꯃꯃ ꯑꯃ ꯆꯦꯟꯖ ꯐꯧꯇ ꯇꯧꯖꯃ ꯑꯦꯞ ꯇꯧꯉꯦ
ꯍꯣꯏ ꯍꯣꯏ ꯍꯣꯏ ꯎꯝ ꯑꯗꯨꯏ ꯃꯐꯝꯗꯨꯅ ꯐꯖꯅ ꯐ꯭ꯔꯤ ꯑꯣꯏꯅ ꯄꯤꯕ ꯑꯣꯏꯗꯦ ꯐꯥꯎ
ꯍꯣꯏ
ꯅꯨꯄꯤ ꯈꯠꯃ ꯍꯧꯖ ꯋꯥ ꯇꯗꯥ ꯎꯖ
ꯑꯣꯏꯔꯣꯝꯗꯧ ꯃꯥꯜꯜꯂꯤꯦ ꯁꯤꯛꯁꯇꯤ ꯐꯥꯏꯚ ꯍꯥꯏꯕꯅꯤꯅ ꯅꯨꯄꯥꯒꯤ ꯁꯤꯛꯁꯇꯤ ꯐꯥꯏꯚ ꯂꯩꯗꯥꯣꯏꯅꯦ ꯌꯥꯎ ꯑꯗꯨꯗꯥꯏꯅꯦ ꯃꯣꯏ ꯅꯨꯄꯤ ꯉꯥꯛꯇꯔꯣ ꯁꯤꯛꯁꯇꯤ ꯐꯥꯏꯚꯁꯦ ꯁꯤꯛꯁꯇꯤ ꯐꯥꯏꯚ ꯃꯅꯤꯄꯨꯔ ꯔꯁ ꯑꯣ ꯃꯥꯅꯦ ꯃꯥꯅꯦ ꯃꯥꯅꯦ ꯁꯤꯛꯁꯇꯤ ꯐꯥꯏꯚ ꯃꯅꯤꯨꯔ ꯒꯔꯜꯁ ꯌꯥꯎꯅꯤꯀꯣ
ꯎꯝ
ꯄꯄꯤ ꯉꯥꯛꯇꯗꯤ ꯑꯣꯏꯗꯧ ꯃꯥꯜꯂꯦ ꯑꯗꯣ ꯑꯉꯥꯡꯁꯨ ꯌꯥꯎꯗꯣꯅꯤꯅꯦ
ꯎꯝ ꯎꯝ ꯑꯉꯒ ꯑꯈꯅꯤ ꯑꯃ ꯋꯥ ꯁꯤꯅꯤ
ꯁꯤꯔꯤ ꯀ ꯊ ꯁꯤꯔꯤ ꯍꯥꯏꯅ ꯍꯟꯗꯛꯁꯦ ꯑꯉꯥꯡ ꯀꯌꯥꯃꯨꯛ ꯂꯥꯛꯀꯠꯅ ꯉꯍ ꯗ꯭ꯌꯨꯇꯤ ꯇꯧꯊꯣꯛꯀꯗ
ꯎꯝ ꯇꯧꯋꯦ ꯇꯋꯦ
ꯑ ꯑꯗꯨꯗ ꯀꯌꯥ
ꯑꯗꯨ ꯅꯣꯏ ꯃꯃꯥꯡ ꯑꯩ ꯑꯩ ꯃꯦꯂꯣꯔꯤꯉꯣꯅ ꯑꯩ ꯍꯌꯦꯡ ꯍꯪꯆꯤꯠ ꯇꯥꯗꯣꯏꯅꯤ
ꯑꯉꯥꯡ ꯀꯌꯥꯃꯨꯛ ꯂꯥꯛꯀꯦ ꯍꯟꯗꯛꯁꯦ ꯑꯩꯗꯤ ꯗ꯭ꯌꯨꯇꯤ ꯑꯃꯐꯥꯎ ꯇꯥꯗ꯭ꯔꯤꯌꯦ
ꯀꯩꯒꯤ
ꯃꯃꯥꯡ ꯑꯦꯛꯖꯥꯝ ꯇꯧꯁꯟꯈꯤꯕꯗꯣ
ꯎꯝ
ꯑꯗꯨꯗ ꯑꯃꯨꯛ ꯃꯤꯡꯗꯣ ꯂꯥꯁ ꯑꯗꯨꯋꯥꯏꯗ ꯂꯩꯕꯒꯤ ꯑꯗꯨꯝ ꯂꯥꯁ ꯑꯃ ꯇꯥꯈꯤꯕꯗꯣ
ꯎꯝ
ꯇꯥꯃꯣ
ꯃꯤ ꯀꯨꯟꯃꯨꯛꯇꯤ ꯂꯧꯈꯤꯕ ꯀꯩꯅꯣꯝ ꯇꯧꯕꯅꯤ ꯀꯌꯥꯝ ꯂꯧꯔꯤꯅꯣ ꯀꯩꯅꯣ ꯈꯪꯗꯦ
ꯍꯟꯗꯛꯇꯤ ꯃꯣꯏ